ꯎꯝ ꯍꯜꯂꯣ
ꯑꯣ ꯊꯕꯥꯛ ꯂꯣꯏꯈ꯭ꯔꯥꯕ꯭ꯔꯣ
ꯑꯩ ꯉꯁꯤ ꯊꯕꯛ ꯇꯧꯒꯗꯧꯕ ꯃꯥꯟꯗꯔꯦ
ꯉꯁꯤꯒꯤꯁꯦ ꯅꯣꯡ ꯂꯥꯛꯀꯗꯧꯕ ꯃꯥꯟꯕ꯭ꯔꯣ ꯋꯦꯗꯔ ꯔꯤꯄꯣꯔꯠ ꯌꯦꯡꯕꯤꯕ꯭ꯔꯣ
ꯋꯦꯗꯔꯁꯦ
ꯅꯨꯪꯁꯥ ꯃꯨꯛ ꯁꯥꯏꯌꯦ ꯉꯥꯜꯂꯦ ꯑꯃꯨꯛꯀ ꯅꯨꯡꯁꯥ ꯑꯃꯨꯛ ꯊꯣꯛꯑꯦ ꯃꯝꯃꯦ
ꯎꯝ ꯑꯗꯨꯅꯦ
ꯊꯕꯛ ꯆꯠꯈ꯭ꯔꯕꯣ
ꯆꯠꯇ꯭ꯔꯤꯌꯦ ꯍꯣꯔꯦꯟ ꯈꯔ ꯉꯥꯏꯍꯥꯛ ꯂꯩꯔꯒ ꯆꯠꯀꯗꯧꯕ ꯃꯥꯜꯂꯦ
ꯑꯣ ꯑꯗꯨꯅꯤ ꯅꯈꯣꯏ ꯃꯤ ꯑꯍꯨꯝ
ꯎꯝ ꯎꯝ ꯃꯤ ꯑꯍꯨꯝ ꯎꯝ
ꯇꯃꯦꯡꯂꯣꯡꯒꯤ ꯃꯤꯁꯤꯡꯗꯣ ꯐꯖ ꯐꯖꯅ ꯈꯨꯝꯔꯛꯄꯔ꯭ꯕ ꯐꯣꯟ ꯇꯧꯕ ꯀꯥꯟꯗ
ꯍꯣꯏ
ꯋꯥ ꯉꯥꯡꯕ ꯀꯥꯟꯗ ꯐꯖ ꯐ
ꯈꯨꯝꯔꯛꯑꯦ
ꯐꯔꯦꯅꯦ ꯉꯥꯔꯛꯑꯗꯤ
ꯎꯝ
ꯂꯩꯩꯁꯥ ꯄꯥꯈꯪ ꯀꯣꯏ ꯀꯣꯏꯅꯗꯅꯀꯣ ꯅꯨꯡꯁꯤ ꯋꯥꯔꯤ ꯈꯛ ꯂꯤꯕꯤꯗꯅ ꯈꯪꯅꯔꯛꯇꯅ
ꯋꯥꯊꯤ ꯆꯥꯒꯅꯤ
ꯑꯗꯨꯅꯦ ꯅꯣ ꯅꯣꯡ ꯐꯠꯑꯦ ꯅꯨꯃꯤꯠ ꯑꯝ ꯑꯥ ꯑꯁꯤ ꯑꯃꯅ ꯍꯥꯏꯕ ꯐꯦꯁꯕꯨꯛꯇ ꯊꯦꯡꯅꯕ ꯑꯃ ꯂꯩꯌꯦ ꯅꯪꯅ ꯇꯧꯅꯤꯡ ꯇꯧꯅꯤꯡꯕ ꯇꯧꯋꯣ ꯑꯗꯨꯕꯨ ꯅꯣꯡꯃ ꯅꯣꯡꯃꯇ ꯁꯤ ꯅꯨꯄꯥꯒ ꯁꯤ ꯅꯨꯄꯤꯒ ꯋꯥꯔꯤ ꯑꯃꯈꯛ ꯈꯤꯇꯪ ꯁꯥꯍꯧꯗ꯭ꯔꯁꯨ ꯌꯥꯗꯦ ꯍꯥꯏꯕ ꯋꯥꯈꯟꯗꯤ ꯂꯩꯒꯅꯨ ꯍꯣꯔꯦꯟ ꯀꯣꯟꯅ ꯅꯤꯉꯝꯂꯣꯏꯀꯣ ꯍꯥꯏꯕꯒꯨꯝꯅ ꯅꯨ ꯅꯨ ꯑ ꯅꯨꯄꯥꯒ ꯅꯨꯄꯤꯒꯗꯤ ꯇꯧꯒꯅꯦꯕꯀꯣ ꯑꯩ ꯑꯣꯏꯔꯁꯨ ꯁꯨ ꯃꯤ ꯑꯣꯏꯔꯁꯨ ꯅꯠꯇ꯭ꯔꯥ ꯑꯗꯨꯒꯤ ꯃꯤꯁꯨ ꯈꯪꯕꯒꯤ ꯍꯥꯏꯔꯛꯔꯤꯕꯗꯨ
ꯑꯗꯨꯅꯦ ꯑꯗꯨꯅꯤ ꯍꯥꯏꯕ
ꯑꯥ ꯎꯝ ꯏꯁꯥꯁꯨ ꯅꯨꯡꯉꯥꯏꯇꯦ ꯉꯁꯤ ꯊꯕꯛ ꯍꯦꯛ ꯍꯧꯕ ꯍꯦꯛ ꯍꯧꯒꯠꯄꯗꯒꯤ ꯑꯃ ꯑꯃ ꯑꯃ ꯆꯠꯄꯒꯤꯀꯣ
ꯎꯝ
ꯇꯨꯝꯅꯤꯡꯕꯁꯨ ꯅꯠꯇꯕ ꯆꯥꯛꯁꯨ ꯆꯥꯅꯤꯡꯗꯦ ꯑꯗꯨꯝ ꯍꯛꯆꯥꯡꯁꯦ ꯌꯥꯝ ꯕꯣꯔꯤꯡ ꯆꯨꯕꯥ ꯍꯥꯏꯁꯤꯔ
ꯑꯗꯧꯝ ꯇꯧꯕꯨ ꯇꯧꯔ ꯂꯩꯔꯦ
ꯎꯝ ꯋꯦꯗꯔꯁꯤꯁꯨ ꯃꯤꯕꯨ ꯀꯩꯅꯣ ꯇꯧꯕ ꯍꯟꯕ
ꯀꯣꯏꯕ ꯆꯠꯂꯗꯤ ꯅꯨꯡꯉꯥꯏꯕꯒꯤ ꯋꯦꯗꯔꯅꯦꯕꯥ ꯁꯤꯁꯦ
ꯑ ꯑꯗꯨꯅꯦ ꯁꯤꯁꯤ ꯉꯁꯤꯒꯤ ꯅꯨꯃꯤꯠꯁꯤꯀꯣ ꯌꯥꯝ ꯁꯥꯕꯁꯨ ꯅꯠꯇꯕ ꯑꯃ ꯀ꯭ꯂꯥꯎꯗꯤ ꯑꯣꯏꯕ
ꯀꯣꯏꯕ ꯆꯠꯀꯦꯔꯣ
ꯀꯣꯏꯕꯗꯣ ꯒꯥꯔꯤ ꯄꯨꯒꯗꯕ ꯁꯥꯡꯂꯣꯏꯅꯦ
ꯈꯔ ꯈꯛ ꯈꯣꯡꯅ ꯆꯠꯄꯁꯨ ꯅꯨꯡꯉꯥꯏꯇꯦ ꯑꯣꯇꯣꯗ ꯆꯠꯄꯗꯨꯁꯨ ꯅꯨꯡꯉꯥꯏꯇꯦ
ꯑꯗꯨꯅꯅꯤ
ꯎꯝ ꯈꯔꯥꯅꯥ
ꯐꯖꯅ ꯎꯝ
ꯅꯛꯄ ꯒꯥꯔꯗꯦꯟꯒꯨꯝꯕ ꯂꯩꯔꯗꯤ ꯈꯣꯡꯅ ꯆꯠꯄ ꯌꯥꯕ ꯊꯥꯞꯄꯅꯤꯅꯀꯣ ꯊꯥꯞ ꯊꯥꯞꯅ ꯆꯠꯄꯗꯤ ꯑꯈꯣꯏ ꯅꯨꯄꯥꯁꯤꯡꯁꯦ ꯐ꯭ꯔꯤ ꯑꯣꯏꯔꯒ ꯂꯩꯕ ꯃꯇꯝꯗꯨ ꯅꯨꯡꯉꯥꯏꯒꯅꯤ
ꯑꯗꯥꯒꯤ ꯗ꯭ꯔꯥꯏꯚꯔꯒ ꯊꯝꯅꯔꯁꯤꯔꯣ
ꯗ꯭ꯔꯥꯏꯚꯔ ꯀ ꯊꯝꯅꯔꯁꯤꯔꯣ ꯍꯥꯏꯅ
ꯍꯣꯏ ꯗ꯭ꯔꯥꯏꯚꯔ ꯑꯃ ꯃꯥꯝ ꯊꯝꯔꯒ ꯍꯥ ꯊꯥ ꯊꯕꯛ ꯊꯣꯛꯅꯤꯡꯉꯦ ꯍꯥꯏꯔ ꯁꯠ ꯁꯠ ꯄꯥꯏꯕ
ꯅꯣꯛꯅꯤꯡꯗ꯭ꯔꯥ ꯗ꯭ꯔꯥꯏꯚꯔ ꯊꯝꯔꯒ ꯗ꯭ꯔꯥꯏꯚꯔꯒꯤ ꯊꯥꯛꯅꯤꯡꯉꯥꯏ ꯂꯩꯇꯦ ꯆꯥꯅꯤ ꯉꯥꯏ ꯐꯥꯎ ꯂꯩꯇ꯭ꯔꯒꯥ
ꯑꯁ ꯊꯝꯕꯨ ꯊꯝꯔꯗꯤ ꯑꯗꯨꯝ ꯌꯥꯅꯕ ꯌꯥꯅꯕ ꯁꯤꯟꯒꯅꯤꯗ ꯅꯤꯇꯤ ꯗꯤ ꯊꯧꯔꯣꯏꯗꯅ ꯑꯗꯨꯅ ꯊꯥꯗ ꯁꯤꯃꯨꯛ ꯍꯥꯏꯔꯅꯤꯗꯅ
ꯎꯝ
ꯑꯗꯨꯗ
ꯕꯖꯥꯔ ꯊꯣꯛꯅꯤꯡꯉꯦ ꯋꯥꯔꯦ ꯑꯃꯗ ꯑꯦꯟꯁꯥꯡ ꯅꯥꯄꯤ ꯂꯩꯕ ꯆꯠꯁꯦꯀꯣ ꯀꯣꯏꯕ ꯄꯨꯕꯤꯌꯣ
ꯎꯝ
ꯑꯁ ꯗ꯭ꯔꯥꯏꯚꯔ ꯗ꯭ꯔꯥꯏꯚꯔꯒꯤꯗꯤ ꯍꯣꯏ ꯄꯩꯁꯥ ꯄꯤꯕ ꯉꯝꯔꯣꯏ ꯑꯗꯨꯕꯨ ꯁꯥꯏꯠ ꯊꯝꯔꯁꯦꯔꯣ
ꯑꯗꯨꯅꯅꯤꯅꯦ ꯍꯦꯟꯅ ꯑꯃꯨꯛ ꯃꯊꯥ ꯁꯥꯒꯗꯕꯗꯣ
ꯒꯥꯔꯤ ꯐꯠ ꯐꯠ ꯊꯧꯕ ꯉꯝꯕ ꯃꯈꯣꯡ ꯑꯥ ꯃꯈꯣꯡ ꯌꯥꯡꯕ ꯍꯥꯏꯕ ꯇꯥꯔꯦꯗꯣ
ꯎꯝ
ꯍꯥꯏꯕꯥ ꯀꯟꯗ ꯏꯟꯕ ꯃꯈꯣꯏꯗꯣ ꯊꯝꯒꯗꯕ
ꯑꯩꯗꯤ ꯍꯟꯗꯛꯀꯥꯟꯗ ꯒꯥꯔꯤꯕꯨ ꯊꯧꯕꯨ ꯊꯧ ꯍꯩ ꯊꯧꯅꯤꯡꯈ꯭ꯔꯦꯗ
ꯎꯝ
ꯍꯥꯟꯅꯗꯤ ꯑꯁ ꯑꯩ ꯍꯩꯇ꯭ꯔꯁꯨ ꯌꯥꯔꯦꯗ ꯑꯩ ꯅꯨꯄꯥ ꯑꯗꯨꯝ ꯊꯧꯔꯒ ꯂꯩꯔꯁꯅꯨ ꯍꯥꯏꯅ ꯈꯟꯕꯅꯦꯕ
ꯎꯝ
ꯍꯟꯗꯛ ꯈꯔꯗꯤ ꯋꯥꯈꯜ ꯑꯃ ꯇꯧꯋꯦ ꯍꯥ ꯍꯥ ꯍꯥ ꯑꯩ ꯍꯩꯇꯕ ꯌꯥꯗ꯭ꯔꯦꯗ ꯍꯥꯏꯕ ꯋꯥꯈꯜꯁꯨ ꯂꯩꯌꯦꯕ
ꯎꯝ
ꯆꯂꯦꯟꯖꯦꯁ ꯁꯦ ꯈꯔ ꯂꯥꯛꯑꯦ ꯑꯗꯨꯅ ꯅꯍꯥꯥꯟ ꯄꯥꯛꯇ ꯆꯠꯄ ꯀꯥꯟꯗ ꯏꯔꯣꯏꯕ ꯍꯩꯇꯕ ꯌꯥꯗꯦ ꯍꯥꯏꯕ ꯋꯥꯈꯜ ꯌꯥꯝ ꯆꯦꯂꯦꯟꯖ ꯂꯥꯛꯄ ꯑꯩꯉꯣꯟꯗ
ꯍꯣꯏ
ꯍꯥꯟꯅ ꯑꯗꯨꯝ ꯏꯔꯣꯏꯕ ꯍꯩ ꯅꯤꯡꯉꯒ ꯇ꯭ꯔꯥꯏ ꯇꯧꯔꯁꯨ ꯍꯩꯗꯕꯀꯣ
ꯎꯝ
ꯍꯟꯗꯛ ꯈꯔ ꯔꯤ ꯂꯥꯛꯂꯒ ꯆꯦꯂꯦꯟꯖ ꯂꯥꯛꯑꯒ ꯍꯩꯇꯕ ꯌꯥꯗꯦ ꯍꯥꯏꯕ ꯋꯥꯈꯜ ꯂꯩꯔꯒ ꯎꯝ ꯑꯗꯨ ꯅꯨꯃꯤꯠꯇ ꯑꯩꯁꯦ ꯏꯔꯣꯏꯕ ꯍꯩꯈ꯭ꯔꯕꯅꯤꯅꯦ ꯑꯁ ꯑꯗꯨꯗꯗꯤ ꯀꯔꯤ ꯎꯝ ꯑꯩ ꯍꯩꯔꯦ ꯑꯁꯦꯡꯕ ꯑꯩ ꯌꯥꯝ ꯌꯥꯝ ꯎꯝ ꯁꯥꯡ ꯆꯥꯡ ꯇꯧꯋꯤꯗꯅ ꯍꯥꯟꯅꯗꯤ ꯇ꯭ꯔꯥꯏ ꯇꯧꯔꯒ ꯏꯁꯤꯡꯗ ꯐꯨꯝ ꯐꯨꯝ ꯇꯧꯕꯅꯦꯕ ꯍꯧꯖꯤꯛꯇꯤ ꯑꯗꯨ ꯇꯧꯗ꯭ꯔꯦ
ꯎꯝ
ꯑꯁ ꯍꯔꯥꯎꯕꯗꯨꯅ ꯑꯩꯗꯤ ꯑꯗꯨ ꯅꯨꯃꯤꯠꯇ ꯑ ꯄꯨꯡ ꯀꯌꯥ ꯐꯧꯅꯣ ꯏꯔꯣꯏꯕꯗꯣ ꯏꯁꯤꯡꯗꯒꯤ ꯊꯣꯛꯅꯤꯡꯗꯕ ꯈꯪꯅꯤꯡꯕꯒꯤ ꯑꯩ ꯑꯗꯨꯝ ꯑꯗꯨꯗꯨꯁꯨ ꯂꯦꯁꯟ ꯑꯃ ꯂꯩꯌꯦ ꯍꯥꯏꯕꯗꯤ ꯃꯤꯁꯦ ꯐꯠꯇꯕ ꯍꯥꯏꯕ ꯇꯥꯔꯦꯀꯣ ꯅꯨꯡꯉꯥꯏꯇꯕ ꯃꯤ ꯈꯔ ꯇꯧꯔꯛꯄ ꯀꯥꯟꯗ ꯑꯐꯕꯔꯣꯝꯗ ꯆꯦꯂꯦꯟꯖꯦꯁ ꯆꯦꯂꯦꯟꯖꯁꯦ ꯂꯩꯒꯗꯕꯅꯤ ꯍꯥꯏꯕ ꯋꯥꯈꯜ ꯈꯜ ꯑꯗꯨ ꯅꯨꯃꯤꯠꯇ ꯂꯥꯛꯑꯦ ꯑꯗꯨꯅꯅꯦ ꯃꯤ ꯈꯔꯅ ꯑꯁ ꯑꯩ ꯁꯤ ꯇꯧꯗꯕ ꯌꯥꯗꯦ ꯃꯥꯅ ꯑꯩ ꯃꯥꯅ ꯑꯁꯨꯃꯥꯏꯅ ꯇꯧꯕ ꯉꯝꯔꯗꯤ ꯑꯩ ꯇꯧꯗꯕ ꯌꯥꯗꯦ ꯍꯥꯏꯕ ꯑꯐꯕꯒꯤ ꯆꯦꯂꯦꯟꯖꯁꯦ
ꯎꯝ
ꯂꯩꯒꯗꯕꯅꯤ ꯍꯥꯏꯅ ꯑꯩ ꯉꯝꯗꯕ ꯌꯥꯗꯦ ꯍꯥꯏꯕ ꯋꯥꯈꯜ ꯂꯩꯕꯒꯤ ꯑꯗꯨ ꯅꯨꯃꯤꯠꯇ ꯑꯗꯨ ꯑꯩ ꯍꯩ ꯈ꯭ꯔꯥꯕꯅꯤꯅꯦ
ꯎꯝ
ꯑꯗꯨꯅ ꯒꯥꯔꯤꯁꯨ ꯑꯩ ꯊꯧꯕ ꯍꯩꯇꯕ ꯌꯥꯗ꯭ꯔꯦ ꯍꯥꯏꯕ ꯋꯥꯈꯜ ꯂꯥꯛꯑꯦ ꯍꯟꯗꯛꯁꯦ ꯐ꯭ꯔꯤ ꯁꯨꯨꯛ ꯂꯩ ꯂꯩꯇꯕ
ꯊꯧꯈꯥꯏꯔꯁꯦ ꯑꯗꯨ ꯑꯣꯏꯔꯗꯤ
ꯎꯝ ꯍꯥꯟꯅ ꯑꯦꯛꯇꯤꯕꯥꯗꯤ ꯑꯩ ꯌꯥꯝ ꯊꯧꯅꯤꯡꯕꯅꯦ ꯑꯗꯨꯒ ꯀꯥꯟꯗ ꯎꯝ ꯀꯅꯥꯒꯤꯔ ꯑꯃ ꯍꯥꯟꯅ ꯂꯩꯕ ꯀꯥꯟꯗ ꯊꯧꯑꯣ ꯍꯥꯏꯅ ꯊꯧꯍꯟꯕ ꯑꯗꯨ ꯃꯥꯅ ꯇꯥꯛꯄꯗꯣ ꯑꯁꯤꯗ ꯁꯦꯂꯥꯔ ꯑꯁꯤꯗ ꯑꯩ ꯐꯤꯂꯝ ꯑꯃꯗ ꯌꯦꯡꯉꯒ ꯃꯣꯃꯣꯀꯣꯅ ꯀꯅꯥꯕꯨꯔꯥ ꯒꯣꯀꯨꯜ ꯕꯨꯔꯥ ꯇꯝꯕ ꯑꯃ ꯐꯤꯂꯝ ꯂꯩꯕꯅꯦ
ꯎꯝ
ꯇꯞꯅ ꯍꯥꯏꯕꯗꯣ ꯑꯆꯨꯝꯕꯅꯤ ꯀꯣ ꯑꯗꯨ ꯃꯨꯕꯤꯅ ꯑꯩ ꯐꯒꯤ ꯑꯣꯏꯕ꯭ꯔꯥ ꯍꯥꯏꯅ ꯈꯜꯂꯒ ꯑꯁ ꯑꯁꯦꯡꯕꯅꯦ ꯑꯗꯣ ꯑꯣꯔꯥ ꯑꯣꯏꯔꯝꯃꯦ ꯑꯩꯗꯤ ꯍꯦꯛ ꯊꯝꯔꯒ ꯁꯦꯂꯔꯗ ꯇꯪ ꯅꯝꯕꯒ ꯆꯦꯟꯈ꯭ꯔꯕ ꯑꯗꯨꯗꯤ ꯕ꯭ꯔꯦꯛꯇꯨꯁꯨ ꯁꯤꯗꯤ ꯕ꯭ꯔꯦꯛꯅꯤ ꯍꯥꯏꯕꯗꯤ ꯃꯥ ꯇꯝꯔꯝꯃꯦ ꯑꯗꯨ ꯁꯤ ꯀꯟꯅ ꯇꯧꯔꯗꯤ
ꯎꯝ ꯆꯨꯝꯃꯦ
ꯊꯨꯅ ꯆꯦꯟꯒꯅꯤ ꯍꯥꯏꯕꯗꯨꯗꯤ ꯃꯥ ꯇꯥꯛꯄꯤꯗꯦ ꯍꯥꯏꯕ ꯑꯗꯨ ꯅꯪ ꯍꯥꯟꯅ ꯍꯧꯕꯅꯤꯅ ꯈꯤꯇꯪ ꯈꯤꯇꯪ ꯇꯧꯎꯀꯣ ꯇꯞꯅ ꯇꯧꯀꯣ ꯍꯥꯏꯅ ꯍꯥꯏꯔꯗꯤ ꯐꯥꯒꯗꯧꯕꯀꯣ ꯑꯗꯨꯒꯤ ꯃꯥꯗꯤ ꯃꯥꯒꯤ ꯈꯨꯇꯥꯛꯇꯨꯗꯤ ꯑꯗꯨ ꯅꯠꯇꯦ ꯍꯥꯏꯕ ꯊꯧꯔꯣ ꯍꯥꯏꯕꯗꯨꯗ ꯑꯩꯩꯅ ꯍꯦꯛꯇ ꯊꯧꯅꯤꯡꯕꯅ ꯐꯝꯈ꯭ꯔꯦ ꯑꯗꯨꯗꯨꯗꯤ ꯁꯦꯂꯔꯖꯤ ꯐꯔꯥ ꯅꯤꯛꯂꯤꯕꯅꯤ ꯑꯁ ꯑꯩꯅ ꯒ꯭ꯔꯥꯎꯗ ꯀ ꯂꯥꯎꯕꯁꯤ ꯀ꯭ꯔꯤ ꯍꯥꯏ ꯀꯗꯥꯏꯗꯅꯣ ꯕ꯭ꯔꯦꯛ ꯍꯥꯏꯅ ꯕꯔꯦꯛꯇꯠ ꯇꯁꯨ ꯐꯠ ꯂꯥꯎꯅ ꯄꯥꯏꯕꯅꯤꯅꯦ ꯒꯥꯔꯤꯗꯨꯗꯤ ꯎꯝ ꯀꯔꯤ ꯍꯥꯏꯅꯤ ꯃꯥꯗꯤ ꯐꯠ ꯈꯥꯝꯕꯗꯨꯗꯗꯤ ꯑꯩꯁꯨ ꯂꯦꯞꯄ ꯉꯝꯗ꯭ꯔꯦ ꯍꯥꯏꯕ ꯈꯣꯡꯁꯨ ꯃꯈꯥ ꯀꯨꯝꯅꯤꯡꯉꯥꯏꯁꯨ ꯈꯪꯗ꯭ꯔꯦ ꯑꯗꯨꯗꯨꯗꯤ ꯂꯦꯞꯄ ꯀꯥꯟꯗꯗꯤ ꯇꯨꯈ꯭ꯔꯦꯁꯦ ꯑꯩꯁꯦ ꯑꯗꯨꯗꯗꯤ ꯁꯣꯛꯈ꯭ꯔꯦ ꯑꯩꯒꯤ ꯈꯣꯡꯗ ꯑꯁ ꯑꯗꯨꯅ ꯑꯩ ꯅꯨꯄꯥꯗꯨꯅ ꯀꯔꯤ ꯍꯥꯏꯕ꯭ꯔ ꯌꯥꯗ꯭ꯔꯦ ꯌꯥꯗ꯭ꯔꯦ ꯌꯥꯗ꯭ꯔꯦ ꯅꯪ ꯑꯅꯤꯃꯛ ꯑꯅꯤꯔꯛ ꯊꯧꯔꯗꯤ ꯅꯈꯣꯡ ꯇꯦꯛꯑꯒ ꯎꯝ ꯅꯪ ꯌꯥꯔꯔꯣꯏ ꯑꯃꯨꯛ ꯊꯧꯍꯜꯂꯔꯣꯏ ꯍꯥꯏꯅ ꯑꯗꯨ ꯅꯨꯃꯤꯠꯇꯨ ꯑꯗꯨꯝ ꯇꯣꯛꯍꯟꯈ꯭ꯔꯕ ꯑꯩꯅ ꯍꯥꯏꯕꯅꯤ ꯅꯪꯒꯤ ꯈꯨꯠꯇꯝꯁꯤꯅꯅꯦ ꯑꯁꯤꯗꯁꯣ ꯈꯤꯇꯪ ꯈꯤꯇꯪ ꯍꯥꯏꯅ ꯇꯣꯛꯅ ꯈꯤꯇꯪꯗ ꯈꯤꯇꯪꯗ ꯍꯥꯏꯅ ꯑꯗꯨꯝ ꯇꯧꯑꯣꯕ ꯍꯥꯏꯔꯗꯤ ꯍꯥ ꯍꯩꯒꯗꯕ ꯅꯪꯅꯗꯤ ꯖꯨ ꯇꯥꯛꯄꯤꯗ꯭ꯔꯦ ꯊꯧꯔꯣ ꯍꯥꯕꯨ ꯈꯛꯇ ꯕ꯭ꯔꯦꯛ ꯈꯛꯇ ꯀꯣ ꯁꯤ ꯑꯅꯤ ꯈꯛꯇ ꯇꯧꯕꯤꯔꯒ ꯀꯅꯥꯅ ꯑꯗꯨꯅꯦ ꯑꯩ ꯃꯣꯃꯣꯀꯣꯅ ꯎꯝ ꯃꯨꯚꯤꯗ ꯇꯝꯕꯗꯣ ꯑꯩ ꯅꯤꯡꯁꯤꯡꯉꯦ
ꯑꯁꯦꯡꯕꯅꯦ ꯇꯥꯞꯅꯀꯣ ꯁꯤꯅ ꯁꯤꯅꯤ ꯁꯤꯅ ꯁꯤꯅꯤ ꯍꯥꯟꯅ ꯐꯖꯅ ꯇꯝꯒꯗꯧꯕꯅꯦꯕ
ꯑꯣ ꯃꯥꯗꯤ ꯍꯦꯛ ꯎꯔꯒ ꯈꯪꯕꯒꯤ ꯃꯥꯒꯤ ꯇꯂꯦꯟ ꯂꯩꯌꯦꯕ ꯀꯣ ꯃꯣꯏꯗꯤ ꯍꯥꯏꯕꯗꯤ ꯎꯝ ꯍꯦꯛ ꯌꯦꯡꯔꯒ ꯈꯪ ꯈꯪꯕ ꯂꯩꯗꯅ ꯑꯩꯈꯣꯏꯁꯨ ꯑꯗꯨꯝ ꯌꯦꯡꯔꯁꯨ ꯈꯪꯕ ꯎꯝ ꯁ꯭ꯂꯣ ꯂꯔꯅꯔ ꯍꯥꯏꯕꯁꯨ ꯂꯩꯌꯦꯕ ꯃꯤꯒꯤꯁꯦ ꯑꯗꯣ ꯑꯩꯁꯨ ꯂꯣ ꯂꯥꯅꯔꯗꯤ ꯑꯃ ꯑꯣꯏꯔꯝꯃꯦ ꯍꯥꯏꯕ ꯑꯗꯨꯗꯗꯤ ꯃꯣꯏꯗꯤ ꯍꯦꯛ ꯌꯦꯡꯔꯒ ꯈꯪꯕꯒꯤ ꯑꯩꯁꯨ ꯑꯗꯨ ꯑꯣꯏꯔꯝꯒꯅꯤ ꯍꯥꯏꯅ ꯈꯟꯕꯅꯦꯕ ꯃꯥꯒꯤꯁꯦ ꯑꯩꯅ ꯅꯪ ꯑꯗꯨ ꯅꯨꯃꯤꯠꯇ ꯑꯩ ꯀꯔꯤ ꯍꯥꯏ ꯕꯔ꯭ ꯍꯥꯏꯒ ꯎꯝ ꯂꯥꯏꯔꯤꯛ ꯇꯝꯕꯁꯨ ꯀꯔꯤꯅꯣ ꯑꯃ ꯇꯝꯕꯁꯦ ꯌꯥꯝ ꯁꯤꯡꯔꯒ ꯍꯩꯔꯛꯄꯗꯣ ꯇꯝꯕ ꯍꯩꯇꯦ ꯍꯥꯏꯕꯅꯦ ꯑꯩ ꯑꯗꯨ ꯅꯨꯃꯤꯠꯇꯨꯅ ꯑꯁꯦꯡꯕꯀꯣ ꯌꯥꯝ ꯀꯅꯣ ꯄꯪꯔꯒ ꯍꯧꯕꯗꯣ ꯃꯥꯅ ꯇꯥꯗꯤ ꯐꯖꯅ ꯇꯧꯔꯒ ꯑꯁꯤꯃ ꯑꯁꯨꯃꯥꯏꯅ ꯇꯥꯛꯄꯤꯔꯗꯤ ꯑꯩ ꯍꯩꯒꯅꯤ ꯍꯥꯏꯅ ꯃꯊꯟꯇ ꯂꯦꯁꯟ ꯂꯩꯔꯒ ꯃꯥ ꯍꯩꯔꯛꯄꯗꯨꯗꯤ ꯑꯉꯥꯡꯗ ꯇꯃ ꯀꯥꯟꯗꯁꯨ ꯇꯝꯕꯒꯤ ꯃꯥ ꯑꯁ ꯑꯁꯤ ꯇꯧꯗ꯭ꯔꯗꯤ ꯃꯣꯏ ꯈꯪꯂꯔꯣꯏ ꯍꯥꯏꯕ ꯋꯥꯈꯟ ꯂꯩꯗꯅꯀꯣ
ꯍꯣꯏ
ꯑꯩꯒꯨꯝꯅ ꯈꯪꯔꯝꯔꯣꯏ ꯍꯥꯏꯕ ꯋꯥꯈꯟꯗꯒꯤ ꯃꯣꯏ ꯇꯝꯃꯦ ꯍꯥꯏꯕ ꯃꯣꯏ ꯀꯃꯦꯟꯇꯦꯠ ꯑꯣꯏꯅ ꯌꯥꯝ ꯕ꯭ꯔꯥꯏꯠ ꯑꯣꯏꯕ ꯏꯁꯇꯨꯗꯦꯟꯁꯦ ꯑꯁꯦꯡꯕꯗꯤ ꯀꯨꯛ ꯅ ꯑꯉꯥꯡꯕꯨ ꯇꯝꯕ ꯍꯩꯇꯕꯅꯤ
ꯃꯥꯒꯨꯝꯅ ꯍꯦꯛ ꯎꯔꯒ ꯈꯪꯕꯗꯣ ꯑꯗꯣ ꯁꯤꯒꯨꯝꯕꯗꯤ ꯏꯁ ꯈꯪꯒꯅꯤ ꯇꯛꯇ꯭ꯔꯁꯨ ꯌꯥꯔꯦ ꯍꯥꯏꯕ ꯋꯥꯈꯟ ꯌꯥꯝꯃꯦꯕ ꯑꯗꯨ ꯃꯣꯏꯁꯨ ꯇꯧꯔꯝꯃꯦꯕ ꯑꯩꯒꯤ ꯅꯨꯄꯥꯗꯨꯁꯨ
ꯑꯗꯨꯗꯨꯗꯤ ꯄꯥꯏꯕ ꯇꯥꯕꯅꯤꯅꯦ
ꯎꯝ ꯄꯥꯏꯕ ꯇꯥꯕꯅꯦ
ꯍꯣꯏ ꯒꯥꯔꯤ ꯀꯟꯅ ꯊꯧꯔꯒ ꯒꯥꯔꯤ ꯃꯤꯒꯤ ꯒꯥꯔꯤ ꯊꯣꯝꯒꯅꯤ ꯍꯥꯏꯅ ꯕ꯭ꯔꯦꯛꯇꯣ ꯐꯠ ꯐꯥꯔꯗꯤ ꯗꯨꯝ ꯇꯨꯑꯦꯕ
ꯎꯝ ꯇꯨꯒꯅꯤꯕ ꯑꯗꯨꯅꯦ ꯐꯠ ꯑꯩꯁꯨ ꯀꯤꯕꯒ ꯀꯩꯅꯣ ꯇꯧꯔꯒ ꯐꯠ ꯈꯥꯝꯕꯗꯨꯗꯗꯤ ꯇꯨꯈ꯭ꯔꯦꯕ ꯈꯣꯡꯁꯦ ꯁꯣꯛꯈ꯭ꯔꯕꯅꯦꯕ
ꯑꯁꯦꯡꯕꯅꯦ
ꯒꯥꯔꯤ ꯐꯣꯔ ꯋꯤꯂꯔꯗꯤ ꯑꯗꯨꯝ ꯇꯥꯞꯅ ꯊꯧꯔꯗꯤ ꯀꯩꯅꯣ ꯇꯧꯒꯅꯤ ꯑꯗꯨ ꯕꯦꯒ ꯍꯟꯅꯤꯡꯉꯥꯏꯒꯨꯝꯕꯗꯤ ꯈꯪꯂꯣꯏꯗꯕ
ꯁꯥꯞꯇꯤꯖ꯭ꯔ ꯁꯥꯡ ꯈꯗ
ꯎꯝ ꯃꯥꯅ ꯅꯪ ꯈꯪꯅꯤꯡꯗꯕꯒꯤꯅꯦ ꯑꯩꯕꯨ ꯊꯧꯍꯜꯂꯣ ꯊꯧꯍꯜꯂꯣ ꯍꯥꯏꯗꯦ ꯈꯪꯗꯤ ꯈꯪꯅꯤꯡꯉꯤ ꯍꯥꯏ ꯇꯥꯛꯄꯤꯌꯨ ꯊꯧꯁꯦ ꯍꯥꯏꯅ ꯀꯟꯅ ꯅꯣꯡꯃꯇꯁꯨ ꯍꯥꯏꯗꯕꯅꯤꯅ ꯍꯩꯔꯣꯏ ꯍꯥꯏꯕꯅꯦ
ꯇꯥꯞꯅ ꯑꯩꯅ